ꯍꯜꯂꯣ
ꯍꯜꯂꯣ ꯇꯥꯕꯥꯔ
ꯍꯜꯂꯣ
ꯑꯣ ꯇꯥꯕ꯭ꯔꯣ ꯍꯜꯂꯣ
ꯐꯕ꯭ꯔꯥ
ꯍꯜꯂꯣ
ꯍꯜꯂꯣ
ꯑ ꯇꯥꯏ ꯇꯥꯏ ꯐꯜꯦ
ꯇꯥꯔꯕ
ꯍꯣꯏ ꯇꯥꯏ ꯇꯥꯏꯌꯦ ꯅꯨꯡꯉꯥꯏꯔꯤꯕ꯭ꯔꯣ
ꯎ
ꯅꯨꯡꯉꯥꯏꯈꯕ꯭ꯔꯥ ꯅꯨꯡꯉꯥꯏꯔꯤꯕ꯭ꯔꯣ ꯍꯂꯣ ꯅꯪ ꯅꯠꯋꯥꯛ ꯅꯨꯡꯉꯥꯏꯇꯦꯗ ꯑꯣ ꯑꯣ ꯇꯥꯏ ꯇꯥꯗꯕ꯭ꯔꯣ
ꯎ
ꯇꯥꯕ꯭ꯔꯣ ꯑꯩꯗꯤ ꯅꯈꯣꯟ ꯇꯥꯏꯌꯦ
ꯍ
ꯀꯔꯤꯅꯣ
ꯎ
ꯇꯥꯗ꯭ꯔꯣ
ꯇꯥꯔꯕꯣ
ꯇꯥꯏꯌꯦ ꯇꯥꯕ꯭ꯔ ꯍꯜꯂꯣ
ꯇꯥꯕ꯭ꯔꯣ
ꯑꯃꯨꯔꯛ ꯊꯝꯃꯨꯅꯦ ꯅꯈꯣꯟ ꯇꯥꯗꯦ
ꯍꯜꯂꯣ
ꯇꯥꯕ꯭ꯔꯣ
ꯎꯝ ꯇꯥꯕ꯭ꯔꯣ ꯆꯥꯛ ꯆꯥꯔꯕ꯭ꯔꯣ
ꯑꯍꯣꯏ ꯆꯥꯔꯦꯗꯤꯌꯦ
ꯏꯟꯁꯥꯟꯁꯒꯦꯔ
ꯎꯝ ꯑꯦ ꯉꯁꯤꯁꯦ ꯗꯥꯜ ꯆꯥꯏꯌꯦ
ꯗ
ꯍꯣꯏ
ꯍꯕ꯭ꯔꯥ
ꯑꯗꯨꯝ ꯍꯥꯎꯋꯦ
ꯑ ꯖꯤꯠ ꯀ ꯇꯒꯦꯔ ꯅ
ꯑꯩ ꯍꯧꯖꯤꯛꯇꯤ ꯑꯗꯨꯝ ꯂꯩꯔꯤ ꯌꯨꯝꯗ꯫
ꯀꯔꯤꯗ
ꯑꯩꯗꯤ ꯑꯩ ꯍꯧꯖꯤꯛ ꯑꯗꯨꯝ ꯂꯩꯔꯤꯌꯦ
ꯅꯪꯒꯤ ꯅꯪꯗꯤ ꯀꯩꯗꯧꯔꯤꯒꯦ
ꯑ
ꯍꯥꯥ
ꯍꯜꯂꯣ
ꯇꯥꯏꯌꯦ ꯇꯥꯏꯌꯦ ꯇꯥꯗ꯭ꯔꯣ
ꯇꯥꯕ꯭ꯔꯣ
ꯍꯣꯏ ꯇꯥꯏꯌꯦ
ꯑ
ꯅꯪ ꯅꯪꯒꯤ ꯅꯦꯠꯋꯥꯛ ꯅꯨꯡꯉꯥꯏ ꯇꯕ꯭ꯔꯣ꯫
ꯅꯪ ꯀꯗꯥ ꯍꯥꯏꯗꯒꯦꯅꯤ
ꯑꯩꯔꯣ ꯑꯩꯒꯤ ꯇꯝꯄꯥꯛꯇꯒꯤꯅꯦ ꯇꯝꯄꯥꯛ
ꯑꯥ
ꯇꯝꯄꯥꯛꯇꯒꯤꯅꯦ ꯅꯪꯒꯤ ꯅꯝꯕꯔ ꯑꯦ ꯅꯪꯒꯤ ꯅꯦꯠꯋꯥꯛ ꯅꯨꯡꯉꯥꯏꯇꯕ꯭ꯔꯥ ꯍꯜꯂꯣ
ꯍꯜꯂꯣ
ꯑꯃꯨꯔꯛ ꯊꯝꯃꯨꯅꯦ ꯅꯪꯒꯤ ꯅꯦꯠꯋꯥꯛ ꯅꯨꯡꯉꯥꯏꯇꯕ ꯃꯥꯜꯂꯦ
ꯅꯪꯦ ꯋꯥꯣꯏꯁ ꯇꯂꯤꯌꯥꯎꯗꯦ
ꯇꯥꯗꯦ
ꯍꯧꯖꯤꯠ ꯀꯔꯤ ꯇꯧꯒꯦꯔ
ꯍꯧꯖꯤꯛꯇꯤ ꯀꯔꯤꯁꯨ ꯇꯧꯗꯦ ꯑꯗꯨꯝ ꯂꯩꯒꯅꯤ ꯅꯪꯒꯤ ꯇꯥꯕ꯭ꯔꯣ
ꯑꯥ
ꯈꯪꯗꯦ
ꯃꯝ ꯋꯥꯔꯜ ꯀꯞ ꯏꯟ꯭ꯔꯥ
ꯑꯩ ꯋꯥꯔ ꯀ ꯌꯦꯡꯗꯦ ꯅꯪꯗꯤ ꯌꯦꯡꯕꯣ
ꯑꯥ
ꯍꯥꯥ
ꯀ
ꯅꯪꯂꯣ ꯀꯥꯕꯤꯕꯣ
ꯍꯥ ꯇꯄꯔꯣ
ꯇꯥꯏꯌꯦ ꯅꯪ ꯅꯪ ꯐꯣꯟꯗꯣ ꯑꯃꯔꯛ ꯊꯝꯃꯣ ꯅꯪ ꯐꯣꯟꯗꯣ ꯇꯥ ꯇꯗꯦꯌꯦ ꯇꯥꯕꯔꯣ ꯑꯩꯗꯤ ꯅꯈꯣꯟ ꯐꯖꯅ ꯇꯥꯗꯨ ꯇꯥꯏꯕꯀꯣ ꯅꯪꯅ ꯑꯩ ꯍꯥꯏꯕꯁꯦ ꯇꯥꯗꯕ ꯃꯥꯜꯂꯦ
ꯍꯜꯂꯣ ꯅꯪꯒꯤ ꯐꯦꯃꯤꯂꯤ ꯃꯦꯝꯕꯔ ꯀꯌꯥ ꯂꯩꯕ꯭ꯔꯥ
ꯉ ꯑꯣ ꯅꯪ ꯅꯪꯒꯤ ꯅꯪ ꯀꯩꯅꯣ ꯅꯪ ꯅꯦꯠꯋꯥꯔꯛ ꯁꯦ ꯈꯔ ꯅꯨꯡꯉꯥꯏꯇꯕ꯭ꯔꯥ
ꯅꯨꯄꯤ ꯀꯌꯥ ꯔꯥ
ꯅꯪ ꯅꯜꯋꯥꯡ ꯅꯨꯡꯉꯥꯏꯇꯕ꯭ꯔꯥ
ꯎꯝ
ꯑꯩꯅ ꯍꯥꯏꯕ ꯇꯥꯕ꯭ꯔꯥ ꯍꯜꯂꯣ
ꯅꯟꯗꯣꯁꯀꯨ ꯆꯄ꯭ꯔ
ꯍꯥꯥ ꯑꯣꯟꯁꯂꯥꯛ
ꯔꯣ